ꯍꯜꯂꯣ
ꯀꯩꯗꯧꯔꯤꯒꯦ
ꯍꯜꯂꯣ
ꯇꯥꯕ꯭ꯔꯥ
ꯑꯥꯎ
ꯀꯩꯗꯧꯔꯤꯅꯣ
ꯐꯝꯃꯒ ꯂꯩꯌꯦ
ꯐꯝꯕꯗ ꯋꯥꯗ꯭ꯔꯕ ꯉꯥꯏꯍꯥꯛ ꯉꯥꯏꯍꯥꯛꯇꯤ ꯂꯦꯞꯄꯣꯅ
ꯍꯣꯏ ꯐꯝꯕ ꯀꯣꯏꯕ ꯇꯧꯔꯒ
ꯎꯝ ꯀꯥꯡ ꯌꯥꯝ ꯆꯤꯛꯇ꯭ꯔꯣꯕ ꯑꯩꯈꯣꯏꯗꯤ ꯀꯥꯡ ꯌꯥꯝꯃꯦ
ꯎꯝ ꯑꯩꯈꯣꯏꯗꯤꯀꯣ ꯄꯨꯡ ꯃꯉꯥ ꯇꯥꯔꯝꯗꯥꯏꯗꯣ
ꯎꯝ
ꯃꯌꯥꯝ ꯂꯩꯌꯦ ꯑꯗꯨ ꯅꯨꯡꯗꯥꯡ ꯑꯣꯏꯔꯗꯤ ꯄꯥꯛ ꯂꯩꯇ꯭ꯔꯦ
ꯑꯣ ꯑꯗꯨ ꯑꯗꯨꯅ ꯍꯥꯏꯕꯗꯤ ꯃꯣꯏꯗꯣ ꯃꯤꯇꯤꯡ ꯇꯧꯕ ꯃꯥꯜꯂꯤꯅꯤꯀꯣ
ꯃꯅꯦ ꯑꯩꯈꯣꯏꯒꯤ ꯐꯥꯕꯒꯤꯅꯦ
ꯀꯥꯡꯁꯤꯡꯗ ꯃꯤꯇꯤꯡ ꯇꯧꯔꯒ ꯁꯤ ꯁꯋꯥꯏꯗꯤ ꯀꯥꯡ ꯑꯩꯈꯣꯏꯁꯤ ꯂꯩꯕꯁꯦ ꯄꯥꯏꯊꯣꯛꯈ꯭ꯔꯁꯤ ꯀꯥꯏꯅꯀꯣ
ꯇꯧꯕ ꯑꯣꯏꯔꯝꯅꯤ ꯑꯗꯨꯃꯥꯏꯅ ꯅꯪ ꯉꯥꯡꯕꯗꯨ ꯁꯦꯡ ꯗꯦ
ꯍꯧꯖꯤꯛꯇꯤ ꯁꯦꯡꯕ꯭ꯔꯥ
ꯎꯝ ꯁꯦꯡꯉꯦ ꯑꯗꯨꯁꯨ ꯑꯗꯨꯝ ꯆꯞꯄꯒꯨꯝꯅ ꯇꯧꯋꯦꯕ
ꯎꯝ ꯑꯩꯒꯤꯅꯦ ꯑꯩꯒꯤ ꯅꯦꯠꯋꯥꯛꯅ ꯑꯣꯏꯔꯝꯅꯤ ꯑꯗꯨꯗꯤ ꯑꯗꯨꯀꯣ
ꯑꯥ
ꯑꯩ ꯋꯥꯔꯤ ꯑꯃ ꯂꯤꯕꯤꯌꯨꯔ
ꯂꯤꯕꯤꯌꯣ
ꯆꯩꯅꯥꯏꯗꯒꯤ ꯅꯨꯄ ꯑꯃ ꯊꯥꯡ ꯌꯥꯝ ꯄꯥꯏꯕ ꯍꯩꯕ ꯑꯃ ꯂꯩꯕꯅꯦꯕꯀꯣ
ꯑꯥ
ꯑꯗꯨ ꯀꯥꯡꯗꯣ ꯄꯥꯏꯔꯛꯑꯀꯥꯟꯗ ꯆꯩꯅꯥꯒꯤ ꯅꯨꯄꯥꯗꯨꯅ ꯃꯥꯒꯤ ꯊꯥꯡꯗꯣ ꯂꯧꯊꯣꯛꯑꯒ ꯄꯥꯏꯈꯠꯂꯒ ꯁꯨꯃꯥꯏ ꯍꯥꯏꯌꯦ ꯍꯥꯏꯌꯦ ꯑꯗꯨꯗ ꯀꯥꯡꯗꯣ ꯃꯀꯛ ꯑꯍꯨꯝ ꯑꯍꯨꯝꯒꯤ ꯆꯥꯡꯗ ꯀꯛꯄꯤꯌꯦ ꯍꯥꯏ ꯑꯗꯨꯒ ꯑ
ꯑꯗꯨ ꯄꯤꯛꯄꯗꯣ
ꯑ ꯑ ꯑꯗꯨꯀꯣ ꯖꯄꯥꯟꯒꯤ ꯔ ꯖꯄꯥꯟꯅ ꯑꯃꯨꯛ ꯂꯥꯛꯑꯦ ꯖꯄꯥꯟꯒꯤ ꯅꯨꯄꯥꯗꯨ ꯌꯦꯡꯀꯥꯟꯗ ꯀꯥꯡ ꯑꯃꯨꯛ ꯄꯥꯏꯔꯛꯄꯗꯣ ꯃꯥꯅ ꯊꯥꯡ ꯂꯧꯊꯣꯛꯑꯒ ꯑꯃꯨꯛ ꯃꯀꯛ ꯑꯅꯤꯒꯤ ꯀꯛꯄꯤꯌꯦ ꯍꯥꯏꯌꯦ
ꯎꯝ ꯐꯤꯂꯝ ꯂꯣꯕ
ꯅꯠꯇꯦ ꯋꯥꯔꯤꯅꯦ ꯗꯝ ꯇꯥꯎꯀꯣ ꯑꯗꯨ ꯑꯩꯈꯣꯏ ꯃꯅꯤꯄꯨꯔꯒꯤ ꯊꯥꯡ ꯇꯥ ꯁꯥꯟꯅꯕ ꯂꯩꯗꯅ
ꯑꯥ
ꯑꯩꯒꯤ ꯅꯨꯄꯥ ꯑꯃ ꯑꯃꯨꯛ ꯂꯦꯞꯄꯦ ꯑꯗꯨ ꯃꯃꯥꯡꯗ ꯀꯥꯡ ꯑꯃꯨꯛ ꯄꯥꯏꯔꯛꯑꯦ
ꯄꯥꯏꯈꯠꯂꯒ ꯃꯥꯒꯤ ꯊꯥꯡꯅ ꯍꯥꯏꯔꯒ ꯑꯃꯈꯛ ꯍꯥꯏꯌꯦ ꯍꯥꯏ ꯃꯥꯗꯤ꯫ ꯗꯨꯗ ꯀꯥꯡꯗ ꯑꯗꯨꯝ ꯄꯥꯏꯈ꯭ꯔꯦ ꯑꯗꯨꯗ ꯃꯌꯥꯝꯅꯀꯣ ꯃꯥꯕꯨ ꯅꯣꯛꯄꯤꯌꯦꯕ ꯑꯩꯁ꯫ ꯃꯅꯤꯄꯨꯔꯒꯤꯗꯤ ꯀ꯭ꯔꯤꯁꯨ ꯉꯝꯗꯦꯗꯀꯣ ꯃꯅꯤꯄꯨꯔꯕꯨ ꯌꯥꯝ ꯍꯥꯏꯈꯤꯌꯦꯕꯀꯣ꯫ ꯑꯗꯕꯨ ꯃꯅꯤ ꯃꯅꯤꯄꯨꯔꯒꯤ ꯃꯆꯥꯗ ꯀꯔꯤ ꯍꯥꯏꯕ꯭ꯔꯥ ꯍꯥꯏꯔꯒ ꯑꯩꯁ ꯃꯥ ꯄꯥꯏ ꯄꯥꯏꯔꯁꯨ ꯍꯤꯡꯉꯁꯨ ꯃꯄꯥ ꯍꯥꯏꯕ ꯁꯤ ꯃꯥ ꯁꯨꯛꯑꯣꯏ ꯑꯣꯏꯕ ꯉꯝꯃꯔꯣꯏ ꯍꯥꯏ꯫
ꯀꯃꯥꯏ꯫ ꯑꯥ꯫
ꯃꯄꯨꯟꯁꯤꯗ ꯃꯆꯥ ꯎꯅꯕ ꯐꯪꯉꯔꯣꯏ ꯍꯥꯏꯌꯦ꯫
ꯀꯃꯥꯏꯅ ꯈꯪꯕ꯭ꯔꯕ ꯃꯥꯗꯤ꯫
ꯑꯗꯨ ꯀꯥꯡꯒꯤ ꯀꯩ ꯀꯩꯅꯣꯗꯣ ꯃꯥꯅ ꯌꯥꯟꯊꯕꯤꯕꯅꯤꯅ ꯀꯩꯅꯣ꯫
ꯑꯩꯈꯣꯏ ꯃꯩꯇꯩꯒꯤꯅ ꯍꯦꯜꯂꯦꯀꯣ꯫
ꯑꯥ
ꯃꯅꯤꯄꯨꯔ ꯃꯆꯥꯅ ꯍꯦꯜꯂꯦꯕ꯫
ꯋꯥꯈꯜ ꯂꯩꯕꯗꯣꯒꯣ꯫
ꯀꯥꯡꯗꯣ ꯃꯆꯥ ꯄꯣꯛꯄ ꯉꯝꯃꯔꯣꯏ ꯁꯤꯅꯦꯕ ꯍꯥꯏꯗꯤ ꯃꯥꯒꯤ ꯀꯩꯅꯣꯗꯨ꯫ ꯌꯥꯟꯊꯈ꯭ꯔꯝꯅꯤꯅ꯫
ꯎꯝ ꯍꯩ ꯑꯁ꯫
ꯅ ꯅꯪ ꯀꯗꯥꯏ ꯂꯩꯕ꯭ꯔꯣ꯫
ꯑꯩꯗꯤ ꯀꯩꯅꯣꯗ ꯂꯩꯌꯦ ꯌꯨꯝ ꯃꯊꯛꯇ꯫
ꯃꯊꯛꯇ꯫
ꯍꯥꯏꯗꯤ ꯇꯦꯔꯦꯁ꯫ ꯏꯊꯟꯇ ꯅꯠꯇꯦꯗ ꯏꯃꯥꯟꯅꯕ ꯑꯩꯈꯣꯏ ꯑꯃꯅꯤ ꯗꯨꯁꯨ ꯌꯥꯎꯋꯦꯗ꯫
ꯃꯣꯏꯗꯤ ꯃꯈꯣꯟ ꯇꯥꯗꯦꯀꯣ꯫
ꯎꯝ꯫ ꯃꯁꯥ ꯃꯁꯥꯒꯤ ꯐꯣꯟ ꯇꯧꯕ ꯌꯥꯕ ꯇꯧꯔꯤꯕꯅꯦ꯫ ꯍꯌꯦꯡꯗꯤ ꯀꯥꯏ ꯆꯠꯅꯤ꯫
ꯍꯌꯦꯡꯔꯣ꯫ ꯍꯌꯦꯡꯗꯤ ꯑꯩꯈꯣꯏ ꯌꯨꯝ ꯑꯩꯈꯣꯏ ꯌꯨꯝꯒꯤ ꯍꯦꯛ ꯃꯊꯛꯇꯣ꯫ ꯑ ꯃꯆꯥꯅꯨꯄꯥꯗꯣ ꯑꯩꯅ ꯇꯨꯏꯁꯟ ꯇꯧꯕꯤꯌꯦꯕ꯫ ꯑꯗꯣ ꯍꯌꯦꯡꯗꯤ ꯃꯥꯒꯤ ꯕ꯭ꯔꯗꯤꯌꯣ ꯂꯩꯕ꯫
ꯑꯁ ꯑꯗꯨ꯫
ꯀꯧꯒꯗꯧꯕ ꯑꯗꯨꯒꯤ ꯑꯗꯨꯗ ꯁꯦꯕꯥ ꯇꯧꯒꯗꯧꯕ꯫
ꯑꯁ ꯑꯗꯨꯗꯤ ꯀꯩꯒꯤꯅꯣ ꯅꯪꯅ ꯇꯨꯏꯁꯟ ꯂꯧꯕꯤꯔꯒ ꯅꯪꯅ ꯑꯃꯨꯛ ꯁꯦꯕꯥ ꯇꯧꯅꯤꯡꯉꯥꯏ
ꯎꯝ ꯑꯩꯈꯣꯏꯗꯣ ꯔꯤꯂꯦꯇꯤꯚꯅꯤꯅ ꯌꯥꯝ ꯀ꯭ꯂꯣꯁ ꯑꯣꯏꯕꯗꯣ
ꯑꯁꯠꯆꯥ ꯑꯗꯨ ꯑꯣꯏꯔꯗꯤ ꯍꯌꯦꯡꯁꯦ ꯑꯩꯅ ꯉꯁꯥꯏ ꯅꯪꯉꯣꯟꯗ ꯍꯥꯏꯕ ꯗꯧꯅ ꯅꯪ ꯑꯃꯨꯛ ꯇꯧꯗꯧ ꯃꯥꯜꯂꯦꯀꯣ
ꯍꯥꯥ
ꯑꯩꯅ ꯍꯥꯏꯕ ꯁꯨꯃꯥꯏꯅ ꯅꯪꯁꯨ ꯍꯌꯦꯡꯗꯤ ꯃꯦꯀꯞ ꯇꯧꯔꯤꯁꯦ ꯄꯨꯡꯈꯥꯏꯃꯨꯛ ꯇꯧꯅꯤ ꯈꯪꯉꯦꯀꯣ
ꯀꯔꯤ ꯇꯧꯒꯗꯧꯕ
ꯀꯦꯕꯗꯣ ꯀꯦꯕꯗꯣ ꯕꯥꯔꯗꯦ ꯄ꯭ꯔꯣꯒ꯭ꯔꯥꯝ ꯆꯠꯂꯝꯗꯥꯏꯗ ꯄꯨꯡꯈꯥꯏꯃꯨꯛꯇꯤ ꯀꯦꯔꯅꯤꯕ ꯅꯪ
ꯀꯦꯔꯣꯏꯍꯦ ꯑꯩꯈꯣꯏ ꯌꯨꯝ ꯃꯊꯛꯇꯨꯕꯨ
ꯢꯁ ꯢꯁ ꯢꯁ
ꯃꯤ ꯂꯣꯏꯅꯃꯛ ꯈꯨꯟ ꯂꯣꯏꯅꯃꯛ ꯀꯧꯅꯉꯥꯏꯁꯨ ꯅꯠꯇꯦ
ꯑꯗꯨ ꯁꯦꯡꯗꯤ ꯁꯦꯡꯉꯕꯣꯕ ꯅꯪ ꯁꯨꯛ ꯀꯦ ꯀꯦꯔꯣꯏ ꯑꯩ ꯑꯁꯦꯡꯕ
ꯍꯣꯏꯅ
ꯑꯗꯨ ꯑꯣꯏꯔꯗꯤ
ꯀꯦꯕ ꯀꯥꯟꯗꯗꯤ ꯀꯦꯕꯗꯤ ꯅꯪꯁꯨ ꯐꯪꯁꯟ ꯑꯆꯧꯕꯒꯨꯝꯕ ꯂꯩꯕ ꯀꯥꯟꯗ
ꯀꯦꯕ ꯍꯥꯏꯕꯁꯦ ꯂꯣꯁꯟꯒꯨꯝꯕ ꯗꯨ ꯇꯩꯒꯅꯤꯅ
ꯑꯣ
ꯇꯩꯔꯒꯅꯤ ꯂꯤꯞꯁꯇꯤꯛ ꯇꯩꯔꯒꯅꯤ
ꯑꯗꯨꯏ ꯀꯔꯝꯕ ꯗ꯭ꯔꯦꯁ ꯍꯥꯞꯇꯣꯏꯕ
ꯈꯪ ꯈꯪꯗ꯭ꯔꯤ
ꯑꯩꯈꯣꯏ ꯑꯩꯈꯣꯏ ꯑꯩꯈꯣꯏ ꯑꯩꯈꯣꯏ ꯆꯣꯊꯦꯒꯤ ꯑꯩꯈꯣꯏꯒꯤ ꯍꯥꯞꯄꯤꯅꯤ
ꯅꯣꯏ ꯀꯜꯆꯔꯒꯤ
ꯍꯣꯏ ꯐꯥꯒꯤ ꯇꯧꯕꯅꯦꯍꯦ ꯀꯃꯥꯏꯅ ꯃꯤ ꯁꯦꯕꯥ ꯇꯧꯕ ꯀꯥꯟꯗ ꯑꯗꯨ ꯍꯥꯞꯔꯒ ꯂꯩꯒꯦꯔꯥ
ꯑꯩꯒꯤꯗꯤ ꯑꯩꯗꯤ ꯃꯤꯠꯇ ꯎꯕ ꯍꯧꯔꯦ ꯍꯦ ꯅꯪꯉꯤ ꯃꯋꯣꯟꯗꯣ
ꯀꯃꯥꯏꯅ
ꯃꯤꯡꯁꯦꯟ ꯃꯌꯥꯏꯗ ꯂꯦꯞꯔꯒ ꯐꯅꯦꯛ ꯑꯃ ꯁꯦꯠꯂꯒ ꯐꯖꯕ꯭ꯔ ꯌꯦꯡꯉꯅꯤ ꯑꯃꯨꯛ ꯊꯥꯗꯒꯅꯤ ꯑꯇꯣꯞꯄ ꯑꯃꯨꯛ ꯄꯥꯏꯒꯅꯤ ꯑꯗꯨ ꯑꯣꯏꯔꯗꯤ ꯂꯣꯡꯄꯦꯟꯒꯨꯝꯕ ꯑꯃꯨꯛꯁꯤ ꯌꯦꯡꯒꯅꯤ ꯑꯁ ꯆꯠꯅꯗ꯭ꯔꯒ ꯑꯃꯨꯛ ꯊꯝꯒꯅꯤ ꯊꯧꯔꯝꯗꯧ ꯃꯥꯜꯂꯦ ꯕ
ꯐꯅꯦꯛ ꯐꯅꯦꯛ ꯁꯦꯠꯂꯣꯏꯌꯦꯦ ꯐꯅꯦꯛ ꯁꯦꯠꯄ ꯁꯦꯠꯂꯒ ꯁꯦꯕꯥꯥꯟ ꯇꯧꯕꯗꯣ
ꯎꯝ ꯑꯗꯨ ꯑꯣꯏꯔꯗꯤ ꯑꯩꯕꯨꯁꯨ ꯀꯧꯑꯣꯗꯅ ꯑꯩꯁꯨ ꯌꯥꯎꯕ ꯌꯥꯏꯅ ꯌꯥꯍꯔꯣꯏꯗ꯭ꯔꯣ ꯑ
ꯌꯥꯗꯦ
ꯍꯩꯁ ꯀꯩꯒꯤꯅꯣ
ꯑꯩꯈꯣꯏꯒꯤ ꯑꯩꯈꯣꯏꯒꯤ ꯁꯥꯇ ꯁꯦꯟ
ꯂꯣꯏ ꯆꯥꯊꯣꯛꯄꯤꯒꯦ ꯎꯝ ꯑꯗꯨꯒꯣ
ꯎꯝ
ꯅꯣꯏ ꯕꯥꯔꯗꯦ ꯇꯧꯕꯁꯦ ꯍꯥꯏꯗꯤ ꯒꯤꯐꯀꯨꯝꯕ ꯄ꯭ꯔꯖꯦꯟꯒꯨꯝꯕ ꯂꯣꯏ ꯑꯗꯨꯝ ꯄꯤꯅꯕ꯭ꯔꯥ
ꯎꯝ ꯍꯣꯏ ꯌꯥꯝ ꯄꯛ ꯄꯤꯗꯕꯁꯨ ꯂꯩꯌꯦ ꯄꯤꯕꯁꯨ ꯂꯩꯌꯦ
ꯑꯗꯨ ꯅꯪꯗꯤ ꯄꯤ ꯄꯤꯅꯤꯡꯉꯥꯏ ꯈꯟꯕ꯭ꯔꯥ ꯅꯠꯇ꯭ꯔꯒ
ꯑꯦ ꯄꯤꯒꯅꯤꯅ ꯑꯉꯥꯡꯕꯨ
ꯆꯍꯤ ꯀꯌꯥ ꯁꯨꯔꯕ ꯑꯉꯥꯡꯅꯣ
ꯎꯝ ꯍꯟꯗꯛꯇꯣ ꯃꯣꯏꯗꯣ ꯁꯚꯦꯟ ꯁꯨꯒꯗꯧꯕ
ꯎꯝ ꯑꯗꯨꯏꯗꯤ ꯑꯉꯥꯡ ꯑꯣꯏꯔꯤꯅꯤꯀꯣ
ꯑꯉꯥꯡ ꯑꯣꯏꯔꯤꯌꯦ
ꯎꯝ ꯄꯩꯁꯥ ꯌꯥꯝ ꯄꯥꯝꯕ ꯆꯍꯤ ꯃꯇꯥꯡꯅꯤ ꯁꯤꯁꯦ
ꯑꯗꯨꯅꯦ
ꯒꯤꯐ ꯄꯤꯕ ꯁꯔꯨꯛꯄꯨꯗꯤ ꯄꯩꯁꯥ ꯑꯣꯏꯅ ꯄꯤꯕꯤꯈꯣ ꯑꯗꯨꯗꯤ
ꯎꯝ ꯑꯗꯣ ꯃꯣꯏꯅ ꯄꯥꯝꯃꯗꯤꯀꯣ ꯅꯨꯄꯥꯅꯤꯅꯀꯣ
ꯑꯝ
ꯑꯗꯨꯝ ꯂꯩꯅ ꯍꯣꯏ ꯍꯣꯏ ꯁꯅꯥꯄꯣꯠꯀꯨꯝꯕ ꯑꯗꯨꯝ ꯒꯥꯔꯤꯒꯨꯝꯕꯗꯣ
ꯎꯝ
ꯍꯨꯝ
ꯑꯗꯨ ꯑꯣꯏꯔꯗꯤ ꯒꯥꯔꯤ ꯃꯆꯥ ꯂꯩꯕꯤꯈ꯭ꯔꯣ
ꯑꯗꯨꯃꯥꯏꯅ ꯈꯜꯂꯤꯅꯦ
ꯎꯝ ꯎꯝ
ꯑꯣꯖꯥ ꯑꯣꯏꯔꯒ ꯂꯧꯕꯤꯗ꯭ꯔꯗꯤ
ꯑꯥꯍ ꯑꯁ ꯅꯨꯄꯤ ꯊꯤꯗ꯭ꯔꯗꯤ ꯌꯥꯔꯔꯣꯏꯕꯨ
ꯍꯥꯥ
ꯅꯨ ꯄꯤ ꯊꯤꯗ꯭ꯔꯗꯤ ꯌꯥꯔꯔꯣꯏꯕ
ꯅꯪꯔꯣ
ꯍꯣꯏ
ꯅꯪ ꯑꯍꯟꯂ ꯅꯣꯏ ꯏꯃꯨꯡꯗ
ꯅꯠꯇꯦꯍꯦ ꯈ꯭ꯋꯥꯏꯗꯒꯤ ꯑꯇꯣꯝꯕꯅꯤ ꯑꯗꯨ ꯑꯣꯏ ꯑꯩꯐꯥꯎ ꯑꯇꯣꯝꯕ ꯑꯣꯏꯔꯗꯤ ꯏꯌꯥꯝꯕ ꯏꯆꯦꯁꯤꯡꯗꯤ ꯌꯥꯝ ꯂꯤꯔꯝꯃꯅꯤꯀꯣ
ꯃꯥꯅꯤ ꯍꯣꯏ ꯏ
ꯍꯀꯠꯆꯕꯗ ꯂꯣꯏꯔꯦ ꯑꯩꯒꯤ ꯅꯒꯟꯗ
ꯏꯔꯨꯗꯕ꯭ꯔꯥ
ꯑꯩꯁ ꯏꯔꯨꯏꯍꯦ ꯃꯤ ꯕꯣꯁꯅꯥꯎ ꯆꯠꯂꯒ ꯏꯔꯨꯗ꯭ꯔꯗꯤ ꯌꯥꯔꯣꯏꯕ
ꯀꯃꯥꯏꯅ ꯏꯔꯨꯕ ꯍꯦꯛ ꯂꯣꯏꯔꯣꯏꯒ ꯍꯥꯒꯠꯆꯕ꯭ꯔꯣ
ꯏꯁ ꯀꯨꯏꯔꯦꯗꯅ ꯄꯨꯡ ꯃꯔꯤ ꯃꯉꯥ ꯑꯗꯨꯋꯥꯏꯗ ꯏꯔꯨꯕ ꯑꯗꯨꯕꯨ
ꯑꯨꯀ ꯁꯥꯈ
ꯎꯝ ꯁꯥꯕꯕꯨꯗꯤ ꯁꯥꯏ ꯑꯗꯨꯗꯣ ꯑꯩꯗꯤ ꯀꯩ ꯍꯥꯏꯁꯤꯔꯦ ꯑꯦꯂꯥꯔꯖꯤ ꯈꯔ ꯇꯧꯒꯟꯕ ꯉꯣ ꯑꯩ ꯅꯪꯟ ꯑꯗꯨ
ꯅꯪꯒꯤ ꯏꯗꯣ ꯁꯦꯡꯗꯕ ꯑꯣꯏꯔꯝꯅꯤ
ꯍꯩꯁ ꯑꯗꯨꯃꯛꯇꯤ ꯑꯣꯏꯔꯝꯃꯣꯏꯔ
ꯏꯁꯤꯡꯗꯗꯤ ꯑꯗꯨꯝ ꯑꯦꯂꯔꯖꯤ ꯊꯣꯛꯀꯟꯕꯗꯨꯗꯤ
ꯎꯝ ꯍꯥꯏꯕꯨꯂꯖꯤꯛꯃꯛꯇꯤ ꯅꯠꯇꯦꯗ ꯑꯗꯨ ꯃꯣꯠꯄ ꯈꯣꯠꯄ ꯈꯔ ꯊꯦꯡꯕꯤꯔꯗꯤꯀꯣ ꯑꯗꯨꯝ ꯈꯖꯤꯛ ꯈꯖꯤꯛꯇ ꯑꯩ ꯑꯗꯨꯝ ꯍꯥꯀꯠꯆꯕ ꯑꯗꯨꯒꯤꯅꯤ
ꯍꯣꯏ ꯑꯗꯨꯗꯣ ꯏ ꯁꯦꯡꯗꯕꯒꯤꯅꯦꯕ
ꯑꯦ ꯇꯥꯕ꯭ꯔꯥ ꯑꯩ ꯀꯣꯜ ꯑꯝꯇ ꯂꯥꯛꯑꯦ ꯑꯩ ꯄꯥꯏꯈꯠꯈꯤꯒꯦꯀꯣ
ꯍꯣꯏ ꯎꯝ